ꯎꯝ
ꯀꯩꯗꯧꯏꯅꯣ
ꯀꯩꯗꯧꯔꯨꯅꯤ ꯃꯄꯥꯟꯗ ꯐꯝꯃꯒ ꯑꯗꯨꯝ ꯀꯣꯜ ꯁꯦꯟꯇꯔꯗ ꯋꯥꯔꯤ ꯁꯥꯔ ꯂꯩꯔꯦꯗꯣ
ꯌꯥꯏ ꯌꯥꯏ
ꯅꯪꯗꯤ ꯀꯩꯏꯟꯁꯥꯡ
ꯑꯩ ꯑꯩꯁꯨ ꯑꯩꯁꯨ ꯅꯦ ꯃꯄꯥꯟꯗ ꯐꯥꯝꯃꯒ ꯑꯩꯈꯣꯏ ꯍꯋꯥꯏ ꯍꯋꯥꯏꯒ ꯏꯔꯣꯟꯕ ꯆꯥꯏꯌꯦ ꯉꯁꯤꯗꯤ
ꯆꯥ
ꯅꯪꯗꯤ
ꯉꯁꯤ ꯑꯩꯈꯣꯏ ꯑꯣꯖꯥꯗꯣ ꯂꯣꯏꯅ ꯆꯥꯛ ꯆꯥꯃꯤꯟꯅꯕꯀꯣ
ꯀꯣ
ꯑꯗꯨ ꯀꯔꯤ ꯏꯟꯁꯥꯡ ꯑꯣꯏꯔꯝꯗꯧ ꯃꯥꯜꯂꯦ
ꯑꯗꯨꯗꯤ ꯎꯝ ꯄꯣꯛ
ꯍꯩꯅꯥ ꯍꯩꯌꯦꯅ ꯅꯪꯗꯤ
ꯍꯥꯅꯇꯤꯜ ꯍꯣꯏ ꯍꯣꯏ ꯍꯣꯏ ꯍꯣꯏ
ꯍꯩꯌꯦꯕ ꯑꯗꯨꯅꯦꯕ ꯈꯟꯕ ꯍꯩꯌꯦ
ꯑꯗꯨ ꯆꯥꯛ ꯆꯥꯃꯤꯟꯅꯕꯗꯗꯤ ꯑꯗꯨ ꯇꯧꯒꯜꯂꯦꯕꯀꯣ
ꯍꯣꯏ ꯍꯣꯏ ꯑꯩꯒꯤꯁꯤ ꯃꯈꯨꯟꯗꯨ ꯃꯅꯤꯡ ꯍꯜꯂꯤꯕ ꯃꯥꯜꯂꯦꯍꯦ
ꯑꯣ
ꯉꯥꯏꯌꯣꯀꯣ ꯑꯩ ꯀꯩꯅꯣꯝ ꯄꯨꯊꯣꯛꯀꯦ
ꯑꯥ
ꯎꯝ ꯇꯥꯕ꯭ꯔꯣ
ꯑꯧ ꯇꯥꯏꯅ ꯑꯦꯔ ꯄꯤꯁ ꯍꯥꯞꯄꯔꯣ ꯉꯁꯥꯏ
ꯍꯣꯏ ꯍꯣꯏ
ꯍꯥꯞꯄ
ꯍꯣꯏ
ꯎ
ꯎꯝ ꯇꯥꯗ꯭ꯔꯦ ꯍꯧꯖꯤꯛꯇ
ꯑꯩꯒꯤ ꯇꯥꯕꯃꯜꯂꯦ
ꯎꯝ
ꯇꯥꯖꯦ ꯇꯥꯖꯦ
ꯕꯣꯜ ꯍꯦꯟꯒꯗ꯭ꯔꯣ ꯋꯥꯔꯜ ꯀꯞ
ꯑꯁ ꯍꯤꯡꯡꯂꯦ ꯑꯩꯗꯤ ꯉꯥꯏꯍꯥꯛ ꯂꯌꯥ ꯇꯣꯡꯕꯅꯤ
ꯎꯝ ꯍꯦꯡꯗꯤ ꯍꯡꯕ꯭ꯔꯣ
ꯌꯦꯡꯗꯦ ꯃꯇꯝ ꯂꯩꯇꯦ ꯑꯩꯈꯣꯏꯗꯤ
ꯎꯝ ꯃꯇꯝꯁꯤ ꯅꯪꯅ ꯂꯩꯇꯕꯖꯠꯂꯣ ꯑꯩꯅ ꯂꯩꯇꯕꯖꯠꯂꯣ ꯀꯣ
ꯍꯥꯏꯗꯤ ꯃꯤꯠ ꯇꯨꯝꯈ꯭ꯔꯕꯒ ꯑꯗꯨꯝ ꯁ ꯕꯌꯦ ꯑꯩꯈꯣꯏꯗꯤ ꯉꯥꯏꯕ ꯉꯝꯗꯦꯕ
ꯎ ꯑꯆꯥ ꯑꯆꯥ ꯑꯗꯨꯗꯤ ꯍꯥ
ꯑꯣꯥ
ꯀ꯭ꯔꯤ ꯇꯧ ꯑꯣꯏꯕ
ꯀꯩꯁꯨ ꯅꯠꯇꯦ ꯍꯥꯏꯔꯛꯑꯣ ꯅꯪ ꯍꯥꯏꯔꯛꯑꯣ
ꯑꯣꯧ ꯑꯣ ꯉꯔꯥꯡ ꯉꯔꯥꯡꯗꯨ ꯑꯦꯛꯖꯥꯝ ꯂꯣꯏꯕ ꯑꯦꯛꯖꯥꯝ ꯂꯣꯏꯔꯒ ꯃꯄꯥꯟꯗ ꯐꯛ ꯊꯥꯔꯒ ꯑꯩꯅ ꯕꯣꯜꯗꯣ ꯌꯦꯡꯕ ꯍꯤꯞꯄꯒ ꯑꯗꯨꯗ ꯑꯗꯨꯝ ꯇꯨꯝꯊꯣꯛꯈ꯭ꯔꯦ
ꯀꯗ꯭ꯔꯣ ꯀꯗ꯭ꯔꯥꯕ
ꯑꯦꯔ ꯑꯣ ꯑꯣ ꯑꯩ ꯑꯗꯨꯒꯨꯝꯕ ꯍꯥꯏꯅꯨꯗꯦ ꯍꯥꯏꯗꯤ ꯍꯥꯏꯕꯅꯦ
ꯀꯥꯏꯗꯦꯗ ꯍꯣꯔꯦꯟ ꯁꯥꯒꯨꯝꯕ ꯂꯥꯛꯑꯗꯤ
ꯑꯦ ꯂꯥꯛꯁꯅꯨ ꯀꯩꯅꯣꯍ
ꯐꯈꯤꯗꯕꯅꯦ ꯃꯤꯅ ꯐꯠꯇꯕꯅꯦ ꯍꯧꯖꯤꯛꯀꯥꯟꯗꯤ
ꯅꯠꯇꯦ ꯁꯥ ꯂꯥꯛꯗꯤ ꯑꯗꯨꯝ ꯊꯣꯂ ꯆꯥꯔ ꯂꯣꯏꯔꯦ
ꯏꯁ ꯅꯪ ꯂꯥꯛꯑꯒ ꯅꯪꯅ ꯆꯥꯒꯗꯕꯅꯦ ꯃꯥꯅ ꯆꯥꯒꯗꯕꯅꯦ
ꯑꯦ ꯑꯩꯈꯣꯏ ꯑꯩꯈꯣꯏ ꯆꯤꯡꯒꯤ ꯃꯤꯗꯗꯤ ꯉꯝꯗꯤ ꯉꯝꯃꯣꯏꯗ ꯃꯣꯏꯁꯨ
ꯑꯦ ꯅꯪ ꯇꯨꯝꯕꯗꯨꯕꯨ ꯈꯪꯒꯗꯧꯕꯒꯤ ꯇꯥꯏꯞꯇꯀ ꯅꯪ ꯇꯨꯝꯕ ꯃꯇꯝꯗ ꯇꯨꯝꯕ ꯃꯇꯝꯗ ꯅꯪ ꯈꯣꯡꯉ ꯈꯣꯡ ꯑꯃ ꯆꯥꯕ ꯍꯧꯈ꯭ꯔꯗꯤ ꯂꯩꯔꯦ ꯑꯗꯨꯅ ꯍꯒꯠꯄ ꯀꯟꯗꯅ ꯏ ꯈꯣ ꯑꯃ ꯂꯩꯦꯔ
ꯆꯥꯔꯣꯏ ꯆꯥꯔꯣꯏ ꯀꯅ
ꯑꯦ ꯅꯪ ꯅꯪꯒꯤꯗꯃ ꯈꯜꯂꯒ ꯍꯥꯏꯕꯤꯕꯅꯤꯗ
ꯁꯥ ꯍꯥꯏꯕꯕꯨ ꯑꯩꯈꯣꯏꯗ ꯀꯤꯕꯁꯤ ꯁꯥꯃꯨ ꯂꯥꯛꯂꯗꯤꯦ ꯍꯥꯏꯅꯤ ꯇꯣꯉꯥꯟꯗ ꯄꯁ ꯅꯠꯇꯦ
ꯎ
ꯀꯔꯤ ꯅꯪꯅ ꯊꯣꯡꯕꯣ ꯉꯁꯤꯒꯤ ꯆ ꯆꯥꯡ ꯌꯦꯟꯁꯥꯡꯁꯦ
ꯑꯧ ꯑꯩꯅ ꯊꯣꯡꯉꯦ
ꯑꯠ ꯑꯗꯨ ꯈꯔ ꯑꯦꯛꯁꯄ꯭ꯂꯦꯅꯦꯁꯟ ꯈꯔ ꯋꯥꯔꯤ ꯂꯤꯔꯅ ꯊꯣꯡꯕꯒꯤ ꯁꯤ ꯍꯥꯞꯄꯦ ꯉꯥꯔꯤ ꯊꯥꯛꯆꯤꯜꯂꯦ ꯁꯨꯃꯥꯏꯅ
ꯏꯌꯦꯀꯣ ꯑꯩꯅ ꯗꯥ ꯊꯣꯡꯕꯗꯣ
ꯎꯝ
ꯊꯧ ꯍꯥꯞꯄꯦ
ꯎꯝ
ꯏꯀꯣ ꯇꯏ ꯑꯥ ꯑꯗꯨꯒ ꯑꯗꯨꯒ ꯀꯦꯂ ꯍꯥꯞꯄꯦꯀꯣ
ꯎꯝ
ꯆꯅꯝꯒꯁꯤ ꯈꯤꯇꯪ ꯍꯥꯞꯄꯦꯦ
ꯎꯝ
ꯑꯗꯨꯒ ꯖꯤꯔꯥ ꯈꯤꯇꯪ ꯍꯥꯞ ꯈꯤꯇꯪ ꯍꯥꯞꯄꯦ ꯃꯆꯨ ꯈꯤꯇꯪ ꯍꯥꯞꯄꯦꯀꯣ
ꯍꯝ
ꯑꯗꯨ ꯉꯥꯎꯔꯒ ꯗꯗꯜ ꯍꯥꯞꯆꯒꯅꯤ
ꯎꯝ
ꯑꯗꯨꯒ ꯑꯗꯨꯨꯝ ꯈꯤꯇꯪ ꯍꯥꯞꯄꯦ
ꯑꯆꯥꯥ
ꯑꯊꯨꯝꯅꯗꯦ ꯃꯣꯔꯣꯛ ꯈꯤꯇꯪ ꯍꯥꯞꯄꯦ ꯍꯥꯏꯅꯦ
ꯎꯝ
ꯑꯗꯨꯒ ꯊꯨꯝ ꯍꯥꯞꯄꯒ ꯀꯨꯀꯔꯗ ꯀꯝꯃꯦ ꯀꯝꯒ ꯃꯨꯟꯈ꯭ꯔꯕ ꯀꯥꯟꯗ ꯀꯩꯅꯣꯗ ꯎꯝ ꯅꯥꯀꯨꯞꯄꯤ ꯃꯅꯥꯗꯣ
ꯑꯠꯆꯥ ꯑꯠꯆꯥ
ꯈꯤꯇꯪ ꯍꯥꯞꯄꯦ
ꯎꯝ
ꯑꯗꯨꯒ ꯏꯔꯣꯝꯕꯅ ꯏꯔꯝꯕ
ꯑꯆꯥ ꯍꯥꯥꯎꯏꯅꯦ ꯑꯗꯨꯗꯤ
ꯈꯪꯗꯦꯗ
ꯑꯗꯨ ꯆꯥꯛ ꯊꯥꯡꯒꯠꯄꯗꯤ ꯀꯔꯝꯍꯥꯏꯅ ꯊꯥꯡꯒꯠꯄ
ꯊꯥꯡꯒꯜ ꯑꯌꯥ ꯍꯩ ꯑꯗꯨꯗꯤ ꯅꯪꯁꯨ ꯈꯪꯉꯝꯅꯤꯗ
ꯑꯁ ꯑꯗꯨꯔꯁꯨ ꯍꯥꯏꯌꯨꯅꯦ ꯍꯥꯏꯌꯨꯅꯦ
ꯅꯪ ꯑꯣꯏꯅ ꯍꯥꯏꯔꯛꯑꯣ ꯑꯗꯨꯗꯤ
ꯑꯠꯆꯥ ꯅꯪ ꯑꯩꯉꯣꯟꯗ ꯒꯤꯇꯥꯥꯅꯤꯡꯈ꯭ꯔꯦ
ꯍꯣꯏ
ꯍꯟꯗ ꯀꯨꯀꯔꯗꯨ ꯆꯥꯝꯕ
ꯎꯝ
ꯑꯅꯤꯁꯨꯕꯗ ꯃꯥꯒꯤ ꯔꯕꯔꯗꯨ ꯐꯖꯅ ꯐꯤꯛꯁ ꯇꯧꯔꯨꯕ ꯌꯥꯕ꯭ꯔꯥ ꯌꯥꯗ꯭ꯔꯥ ꯍꯦꯟꯈ꯭ꯔꯕ
ꯎꯝ
ꯑꯍꯨꯝꯁꯨꯕꯗ ꯆꯦꯡ ꯄꯋꯥ ꯃꯤꯒꯤ ꯃꯇꯨꯡ ꯏꯟꯅ ꯍꯥꯞꯆꯤꯟꯈ꯭ꯔꯕ ꯑꯗꯨꯒꯤ ꯃꯇꯨꯡꯗ ꯆꯦꯡꯗꯨ ꯑꯥ ꯀꯔꯤꯒꯨꯝꯕ ꯃꯄꯥꯟꯒꯤ ꯑꯣꯏꯔꯗꯤ
ꯇꯔꯨꯛ ꯀꯛꯀꯨꯝꯕ ꯆꯥꯝꯕ
ꯎꯝ
ꯑꯗꯨꯒ ꯀꯔꯤꯒꯨꯝꯕ ꯂꯣꯀꯦꯜꯒꯤ ꯑꯣꯏꯔꯗꯤ ꯑꯅꯤꯔꯛꯀꯨꯝꯕ ꯆꯥꯝꯕ
ꯑꯥ
ꯑꯗꯨꯒꯤ ꯃꯇꯨꯡꯗ ꯃꯈꯨꯝ ꯈꯨꯝꯖꯤꯟꯈ꯭ꯔꯕ
ꯎꯝ
ꯑꯗꯨ ꯀꯨꯀꯔꯗꯨ ꯌꯥꯗ꯭ꯔꯗꯤ ꯑꯩꯅ ꯑꯃꯨꯛꯀ ꯃꯥꯒꯤ ꯃꯥꯒꯤ ꯀꯥꯅꯤꯉꯥꯏꯗꯨꯗ ꯑꯩꯅ ꯑꯃꯨꯛꯀ ꯅꯨꯡꯁꯤꯠ ꯍꯥꯞꯆꯤꯟꯕ ꯎ ꯑꯗꯨꯒ ꯈꯨꯝꯃꯕ ꯑꯗꯨꯒ ꯒ꯭ꯌꯥꯁꯇ ꯊꯥꯡꯒꯠꯂꯕ
ꯎꯝ
ꯑꯗꯨ ꯊꯥꯡꯒꯠꯈ꯭ꯔ ꯃꯇꯨꯡꯗ ꯑꯥ ꯏꯁꯤꯡ ꯒꯤ ꯃꯇꯨꯡ ꯏꯟꯅ ꯑꯅꯤꯔꯛ ꯀꯨꯝꯕ ꯀꯥꯟꯕ
ꯎꯝ
ꯀꯥꯝꯃꯒ ꯂꯧꯊꯣꯛꯂꯒ ꯗꯥꯜꯗꯨꯒ ꯆꯥꯃꯤꯟꯅꯕ
ꯐꯅꯤ ꯑꯗꯨꯗꯤ ꯍꯥꯏꯒ ꯄꯣ
ꯎꯝ ꯑꯗꯨ
ꯀꯔꯤ ꯍꯥꯏꯕ ꯍꯥꯏꯔꯥꯎ ꯑꯝꯇ ꯑꯣ ꯇꯥꯏ ꯇꯥꯏ
ꯍꯣꯏ ꯑꯗꯨ ꯏꯔꯣꯟꯕꯗꯤ ꯏꯔꯣꯟꯕꯗꯤ ꯀ꯭ꯔꯤ ꯏꯔꯣꯟꯕꯅꯦꯕ
ꯑꯂꯨꯒꯅꯦ ꯌꯦꯟꯗꯦꯝꯒ ꯎꯁꯣꯏ ꯍꯥꯏꯕ꯭ꯔꯥ ꯁꯣꯏꯕꯨꯡ ꯍꯥꯏꯕ꯭ꯔꯥ
ꯎꯁꯣꯏꯗꯨꯅ ꯀꯩꯅꯣ ꯑꯣꯏꯔꯦ ꯁꯣꯏꯕꯨꯡꯗꯨꯅ ꯍꯣꯔꯦꯟ ꯐꯔꯃꯟ ꯀꯩꯅꯣ ꯇꯧꯈꯤꯕ ꯃꯇꯨꯡꯗ
ꯑꯣ ꯑꯃ ꯀꯩꯅꯣꯔ ꯑꯃꯗꯤ ꯑꯃꯔꯣ
ꯑꯃ ꯑꯣꯏꯅꯤꯅꯦ ꯍꯣꯏꯅ
ꯑꯣ
ꯑꯗꯣ ꯑꯃꯥ ꯍꯥꯏꯕꯁꯦ ꯁꯣꯏꯕꯨꯡꯗꯨꯅ ꯃꯥꯒꯤ
ꯐꯥꯔꯃꯦꯟ ꯑꯣ ꯑꯣ ꯑꯣ ꯑꯣ ꯑꯣ
ꯎꯝ
ꯑꯗꯨꯒ ꯉꯥꯔꯤ ꯍꯥꯞꯄꯦ ꯃꯔꯣꯛ ꯍꯥꯞꯄꯦ ꯊꯨꯝ ꯍꯥꯞꯄꯦ ꯑꯗꯨ ꯆꯥꯔꯦ
ꯑꯠꯆꯥ ꯆꯥꯔꯦ ꯑꯗꯨ ꯁꯥꯕ꯭ꯔ ꯁꯥꯗꯦ ꯁꯥꯅ ꯇꯧꯕ꯭ꯔꯣ
ꯌꯥꯝ ꯁꯥꯥꯗꯦꯗ
ꯎꯝ
ꯑ ꯉꯔꯥꯡ ꯃꯃꯤꯁꯤꯡꯖꯨ ꯆꯥꯕ
ꯎꯝ
ꯑꯗꯨꯒꯤꯔ ꯈꯪꯗꯦ ꯉꯔꯥꯡ ꯑꯤꯍꯤꯡ ꯄꯨꯡ ꯑꯃ ꯑꯗꯨꯏ ꯅꯥꯕꯒꯤ ꯇꯨꯝꯕ ꯌꯥꯗ꯭ꯔꯦꯠ ꯍꯧꯒꯠ ꯍꯧꯒꯠꯂꯁꯨ ꯐꯝꯕ ꯌꯥꯗꯕ ꯅꯥꯕꯗꯣ ꯌꯥꯝ ꯇꯣꯡꯉꯜꯂꯦꯕꯀꯣ
ꯀꯩꯅꯣꯗꯣ ꯄꯨꯟꯁꯤꯒꯤ ꯑꯣꯏꯅ ꯑꯗꯨꯃꯥꯏꯅ ꯅꯥꯗ꯭ꯔꯤꯕ ꯀꯞꯅꯤꯡꯕꯗ ꯄꯨꯡ ꯇꯪꯈꯥꯏꯗꯤ ꯑꯣꯏꯔꯝꯅꯦꯅ ꯄꯨꯛ ꯅꯥꯕꯗꯣ
ꯁꯥ ꯀꯩꯅꯣ ꯑꯣꯏꯕꯩ ꯑꯣꯏꯔꯝꯅꯦ ꯃꯣꯔꯣꯛ ꯀꯌꯥꯝ ꯆꯥꯕꯩ ꯑꯣꯏꯔꯝꯅꯦ
ꯑꯣ ꯑꯗꯨ ꯑꯣꯏꯔꯝꯅꯤ ꯍꯣꯏ ꯍꯥꯏꯗꯤ ꯆꯖꯠ ꯖꯠ ꯈꯪꯕ ꯍꯧꯈ꯭ꯔꯕꯅꯦ
ꯑꯦꯁ ꯃꯣꯔꯣꯛꯇꯨ ꯑ ꯀꯩꯅꯣꯗꯣ ꯃꯣꯔꯣꯛꯇꯨ ꯌꯥꯝ ꯆꯥꯈ꯭ꯔꯗꯤ ꯐꯖꯅ ꯏꯁꯇ꯭ꯔꯦꯠꯇ ꯂꯦꯞꯄꯣꯀꯣ
ꯎꯝ
ꯏꯁꯇ꯭ꯔꯦꯠꯇ ꯂꯦꯞꯄꯒ ꯆꯨꯝꯅ ꯂꯦꯞꯄꯣ ꯂꯦꯞꯄꯒ ꯏꯁꯤꯡꯗꯣ ꯆꯨꯝꯅ ꯊꯛꯆꯤꯜꯂꯣ
ꯑꯗꯨꯗꯗꯤ ꯑꯗꯨꯔꯗꯤ ꯑꯗꯨꯝ ꯐꯗꯤ ꯐꯕꯅꯤ ꯍꯥꯏꯕꯗꯤ ꯂꯣꯏꯅ ꯀꯩꯅꯣꯗ ꯆꯪꯈ꯭ꯔꯕꯅꯤꯅꯀꯣ
ꯃꯊꯪꯗꯤ ꯇꯧꯕ ꯇꯥꯔꯦ ꯑꯩꯗꯤ ꯃꯔꯣꯛ ꯌꯥꯝ ꯆꯥꯕ ꯍꯥꯏꯌꯦꯕ ꯌꯥꯝ ꯆꯥꯏꯌꯦꯕ
ꯍꯣꯏꯅꯦ ꯆꯤꯡꯒꯤ ꯃꯤꯅꯦꯅ ꯃꯣꯔꯣꯛ ꯆꯥꯗ꯭ꯔꯗꯤ ꯀꯩꯅꯣ
ꯑꯩꯈꯣꯏ ꯃꯃꯥꯡꯁꯨ ꯌꯥꯝ ꯆꯩꯕꯅꯦ ꯑꯩꯗꯤ ꯑꯃꯦꯠꯄ ꯆꯥꯥꯗꯔꯗꯤ ꯆꯥꯛ ꯆꯥꯕ ꯌꯥꯔꯗꯦꯕꯀꯣ ꯃꯣꯔꯣꯛ ꯑꯁꯥꯕ ꯆꯥꯗ꯭ꯔꯦ ꯑꯗꯨꯒꯤ ꯑꯩꯒꯤ ꯄꯨꯛꯗꯣ ꯌꯥꯔꯔꯣꯏ ꯆꯥꯒꯅꯨꯅ ꯍꯦꯛꯇ ꯆꯩꯕꯅꯦ
ꯑꯗꯨ ꯑꯗꯨꯗꯤ ꯃꯍꯧꯁꯥ ꯇꯥꯔꯦꯅꯦ ꯃꯣꯔꯣꯀ ꯃꯦꯠꯇ꯭ꯔꯤꯐꯥꯎ ꯆꯥꯛ ꯆꯥꯅꯤꯡꯗꯕ
ꯎꯝ
ꯑꯩꯈꯣꯏꯗꯤ ꯃꯔꯛꯇ ꯅꯍꯥꯟ ꯑꯩ ꯀꯩꯅꯣ ꯈꯨꯟꯗ ꯂꯩꯔꯤꯉꯩꯗ ꯑꯩꯈꯣꯏ ꯂꯝꯂꯦꯛꯄ ꯆꯠꯄꯅꯦꯕ
ꯑꯥ
ꯆꯤꯡꯗ ꯂꯦꯛꯄ ꯆꯠꯄ ꯐꯥꯝꯗ ꯆꯠꯄ ꯆꯠꯂꯒ ꯑꯩꯈꯣꯏ ꯃꯤ ꯀꯨꯟꯊ꯭ꯔꯥꯃꯨꯛ ꯆꯠꯂꯦ
ꯍꯥꯎ
ꯆꯠꯂꯒ ꯑꯗꯨꯝ ꯀꯣꯏꯔ ꯆꯠꯄ ꯑꯗꯨ ꯅꯣꯡꯃꯁꯦ ꯑꯩꯒꯤ ꯇꯔꯟ ꯇꯥꯕ ꯆꯥꯛ ꯌꯦꯟꯁꯥꯡ ꯊꯣꯡꯕꯁꯦ ꯑꯗꯨ ꯎꯃꯣꯔꯣꯛꯇꯨ ꯋꯥ ꯋꯥꯏꯈꯨꯗꯨ ꯈꯪꯉꯦꯀꯣ
ꯎꯝ ꯎꯝ
ꯆꯤꯡꯒꯤ ꯋꯥꯏꯈꯨꯗꯣ
ꯎꯝ
ꯄꯦꯠ ꯄꯦꯠꯂꯒ ꯑꯗꯨꯗꯨ ꯈꯔ ꯊꯤꯔ ꯊꯤꯔꯒ ꯑꯗꯨꯗꯨ ꯆꯟ ꯑꯥ ꯃꯣꯔꯣꯛ ꯃꯦꯠꯄꯅꯦꯕ
ꯎꯝ
ꯃꯣꯏ ꯂꯣꯏꯅ ꯀꯣꯏꯕ ꯆꯠꯈ꯭ꯔꯕ ꯑꯩꯒ ꯃꯤ ꯑꯅꯤ ꯏꯊꯟꯗ ꯂꯩꯍꯧꯅꯦꯕ ꯆꯥꯛ ꯏꯟꯁꯥꯡ
ꯑꯣ ꯑꯣ
ꯑꯗꯨ ꯀꯩꯅꯣ ꯃꯣꯔꯣꯛ ꯇꯨ ꯎ ꯃꯣꯔꯣꯛꯇꯨ ꯀꯨꯟꯒꯨꯝꯕ ꯍꯥꯞꯆꯤꯟꯕ
ꯑꯁ
ꯈꯨꯟꯒꯨꯝꯕ ꯍꯥꯞꯆꯤꯜꯂꯒ ꯑꯩꯅ ꯇꯪꯕ ꯌꯦꯡꯕ ꯑꯃꯨꯛꯀ ꯇꯪꯕ ꯍꯥꯏꯕꯁꯦ ꯑꯗꯨꯝ ꯈꯨꯠ ꯄꯥꯏꯔꯒ ꯇꯛ ꯍꯥꯏꯅ ꯀꯩꯅꯣ ꯇꯧꯔꯒ ꯃꯂꯩꯗ ꯍꯥꯞꯄꯅꯦꯕ ꯈꯨꯗꯛꯇ ꯒ꯭ꯔꯥꯎꯟꯗ ꯇꯥꯏꯍꯦ
ꯑꯗꯣ ꯀꯨꯟꯗꯤ ꯍꯦꯟꯃꯜꯂꯦ ꯃꯤ ꯃꯤ ꯆꯥꯝꯃ ꯆꯥꯅꯤꯅ ꯆꯥꯒꯗꯕ ꯑꯛ ꯑꯗꯨꯗꯤ ꯑꯗꯨꯃꯥꯏꯅ ꯑꯣꯏꯅꯤ
ꯑꯗꯨ ꯈꯨꯗꯛꯇ ꯒ꯭ꯔꯥꯎꯟꯗ ꯇꯥꯔꯦ ꯒ꯭ꯔꯥꯎꯟꯗ ꯇꯥꯔꯒ ꯄꯨꯟꯁꯤꯗ ꯑꯗꯨꯃꯨꯛ ꯑꯗꯨꯗꯒꯤ ꯑꯩ ꯃꯣꯔꯣꯛ ꯆꯥꯔꯔꯣꯏꯅꯁꯨ ꯋꯥꯁꯛꯄꯅꯦ ꯑꯗꯨ ꯅꯨꯃꯤꯠꯇ
ꯑꯥ ꯂꯣꯏꯔꯦꯍꯦ ꯅꯣꯏꯁꯤꯗꯤ ꯅꯪ ꯅꯁꯥꯥꯅ ꯑꯃꯨꯛ ꯍꯥꯞ ꯄꯥ ꯃꯔꯣꯛꯁꯨ ꯅꯪꯁꯨ ꯑꯃꯨꯛ ꯇꯪꯕ
ꯑꯗꯨ ꯑꯃꯨꯛꯀ ꯃꯣꯏ ꯀꯣꯏ ꯀꯣꯏꯔꯒ ꯍꯜꯂꯛꯄꯁꯤꯡꯗꯣ
ꯎꯝ
ꯋꯥꯏꯈꯨꯗꯨ ꯑꯃꯨꯛꯀ ꯑ ꯍꯥꯎꯅ ꯆꯥꯔꯦ ꯂꯣꯏꯅ ꯑꯃꯨꯛꯀ ꯁꯥꯕ ꯁꯥꯗꯕ ꯃꯋꯥ ꯂꯧꯗꯦ ꯂꯣꯏꯅ ꯇꯆꯟ ꯆꯥꯔꯦ
ꯌꯥꯝ ꯁꯥꯔꯁꯨ ꯆꯥꯛꯒ ꯆꯥꯔꯗꯤ ꯈꯤꯇꯪ ꯍꯥꯏꯌꯦꯕꯀꯣ
ꯍꯣꯏ ꯍꯣꯏ ꯍꯣꯏ
ꯎ
ꯑꯁ ꯑꯗꯨꯕꯨ ꯑꯩ ꯑꯗꯨ ꯅꯨꯃꯤꯠꯇ ꯈꯪꯕꯅꯦꯍꯦ ꯃꯣꯔꯣꯛꯀꯤ ꯑꯁꯤꯃꯨꯛ ꯀꯜꯂꯦ ꯍꯥꯏꯕꯁꯦ ꯃꯣꯔꯣꯛ ꯇꯪꯕ ꯅꯠꯇꯦꯕ ꯎꯝ ꯎꯝ ꯃꯥꯒꯤ ꯃꯍꯤꯗꯣ ꯑꯥ ꯀꯩꯅꯣ ꯈꯔ ꯊꯣꯛꯑꯦꯅꯀꯣ ꯑꯗꯨꯗꯣ ꯈꯨꯠ ꯊꯤꯡꯖꯤꯜꯂꯒ ꯇꯛ ꯍꯥꯏꯅꯝ ꯂꯩꯗ ꯍꯥꯞꯄꯅꯦ ꯑꯁ
ꯈꯥꯡꯕ ꯉꯝꯗꯦ ꯑꯗꯨ ꯐꯥꯎꯗꯤ
ꯑꯥ
ꯈꯪꯗ꯭ꯔꯦ ꯈꯪꯗ꯭ꯔꯦ ꯑꯩꯈꯣꯏꯒꯤ ꯉꯁꯤ ꯑꯩꯈꯣꯏꯒꯤ ꯈꯨꯟ ꯈꯨꯟ ꯍꯥꯏꯕ ꯇꯥꯔꯦꯅꯦ ꯑꯩꯈꯣꯏꯅ ꯂꯩ ꯐꯝꯁꯦ
ꯎꯝ
ꯑꯩꯈꯣꯏ ꯈꯨꯟꯗꯒꯤ ꯑꯍꯟ ꯑꯃ ꯂꯩꯈꯤꯗ꯭ꯔꯕꯀꯣ
ꯑꯣ
ꯎꯝ ꯑꯗꯨ
ꯅꯪ ꯍꯧꯖꯤꯛ ꯂꯩꯐꯝꯗꯨꯔꯣ ꯅꯣꯏ ꯑꯥꯎ
ꯑ ꯍꯣꯏ ꯍꯣꯏ ꯍꯣꯏ ꯑꯩꯈꯣꯏ ꯂꯩꯐꯝꯗꯣ ꯆꯠꯁꯦꯔꯥ ꯇꯧꯔꯒ ꯃꯣꯏꯒꯤꯁꯤ ꯌꯨꯠꯀꯨꯝꯕ ꯀꯌꯥ ꯐꯪꯒꯟꯗꯦꯅ ꯍꯥꯏ ꯍꯥꯏꯅ
ꯑ
ꯑꯗꯨꯒꯤ ꯑꯁ ꯉꯁꯥꯏ ꯅꯨꯡꯊꯤꯜꯗꯨꯁꯨ ꯄꯥꯡꯕ ꯆꯠꯁꯦꯔꯅ ꯇꯧꯋꯦ ꯑꯗꯨꯕꯨ ꯑꯉꯥꯡꯁꯤꯡꯒꯤ ꯄꯦꯔꯦꯟꯁ ꯂꯥꯛꯄꯅꯤꯅ ꯎꯄꯏ ꯂꯩꯇ꯭ꯔꯦ
ꯅꯥꯒꯥ ꯑꯣꯏꯔꯝꯃꯣꯏꯀꯣ
ꯑ ꯅꯠꯇꯦ ꯅꯠꯇꯦ ꯀꯩꯅꯣꯅꯦ ꯑ ꯑꯁꯥꯝꯃꯤꯁ ꯈꯩꯅꯦ
ꯑꯗꯨꯗꯤ ꯃꯣꯏꯗꯤ ꯌꯥꯝ ꯇꯣꯡꯉꯜ ꯇꯣꯡꯉꯜꯂꯝꯅꯤꯅ ꯑꯗꯨꯗꯤ
ꯑ ꯑꯗꯨ ꯅꯠꯇꯦ ꯅꯠꯇꯦ ꯕꯞꯇꯤꯁꯅꯦ ꯃꯣꯏꯁꯨ
ꯑꯣ
ꯈꯪꯗ꯭ꯔꯦ ꯑꯗꯨ ꯉꯁꯥꯏ ꯅꯨꯡꯊꯤꯜꯁꯨ ꯄꯥꯡꯕ ꯆꯠꯁꯦꯅ ꯈꯜꯂꯝꯅꯦ ꯑꯗꯨꯕꯨ